ꯌꯥꯗ꯭ꯔꯦ ꯍꯥꯏꯕꯗꯨ ꯅꯠꯇ꯭ꯔꯣ
ꯍꯧꯖꯤꯛ ꯑꯃꯨꯛꯀ ꯆꯠꯂꯦ ꯑꯩꯁꯨ ꯈꯪꯗꯦ
ꯍ ꯃ ꯇ ꯑꯗꯨ꯭ꯔꯦꯒ
ꯑꯗꯨꯅꯦ ꯀꯩꯗꯧꯔꯤꯅꯣ
ꯐ꯭ꯔꯒꯂꯌꯦ ꯊꯤ ꯐꯥꯏ ꯐꯤ ꯍꯥꯏꯅꯤꯡꯉꯦꯕ ꯑꯗꯣ ꯐꯥꯏꯕ ꯌꯥꯗꯕꯒꯤ ꯑꯗꯨꯝ ꯑꯃꯈꯛꯇꯁꯨ ꯐꯥꯏꯕꯁꯨ ꯌꯥꯝ ꯋꯥꯅ ꯊꯣꯛꯈ꯭ꯔꯦ
ꯑ ꯀꯝꯁ꯭ꯔꯣ
ꯉꯁꯤꯗꯤ ꯃꯨꯁꯂꯨꯝꯗꯨꯒ ꯑ ꯏ ꯁꯥꯐ ꯃꯗꯒ ꯆꯥꯔꯦ ꯍꯥꯎꯅ ꯆꯥꯔꯦ
ꯑꯗꯨꯣ ꯑꯩꯅ ꯏꯃꯥꯟꯅꯕꯤꯁꯤꯡꯕꯨꯁꯨ ꯁꯨꯃꯥꯏꯅ ꯑꯩꯁꯨ ꯆꯥꯅꯤꯡꯏꯤ ꯍꯥꯏꯕꯒꯤ ꯃꯣꯏꯗꯤ ꯀꯪꯍꯧ ꯆꯥꯅꯤꯡꯉꯦꯒ ꯇꯧꯔꯛꯏꯅꯦ ꯑꯩꯁꯨ ꯈꯪꯗꯦ
ꯑꯣ ꯀꯥꯡꯉꯧ ꯍꯥꯏꯕꯗꯤ ꯑꯁ ꯀꯥꯡꯉꯧꯕꯨꯗꯤ ꯌꯥꯝ ꯆꯥꯒꯅꯨꯗ ꯅꯪꯒꯤꯁꯨ ꯅꯪꯒꯤ ꯍꯛꯆꯥꯡꯒꯤ ꯐꯠꯇꯕꯒꯤ ꯆꯥꯕ ꯌꯥꯗꯦꯅ ꯍꯥꯏꯖꯜꯂꯣ
ꯑ ꯑꯗꯨ ꯊꯥꯎ ꯌꯥꯝ ꯆꯥꯏꯌꯦ ꯍꯣꯏ
ꯑꯥꯎ ꯌꯥꯝ ꯆꯉꯦ ꯅꯪꯗꯣ ꯑꯩꯒꯤ ꯃꯨꯁꯔꯨꯝ ꯑꯀꯪꯕꯗꯣ ꯂꯧꯗꯤ ꯂꯧꯈꯠꯇ꯭ꯔꯥ ꯑꯩꯗꯣ ꯑ ꯍꯪꯕ ꯀꯥꯎꯈ꯭ꯔꯦꯕ
ꯂꯧꯋꯦ ꯂꯋꯦ
ꯑꯣꯏꯣꯏꯕꯥ
ꯍꯣꯏ ꯂꯎꯋꯦ
ꯂꯤꯂꯤꯗ ꯆꯥꯕ ꯂꯣꯏꯔꯕ꯭ꯔꯣ
ꯗꯦꯍꯤꯗ ꯅꯠꯇꯦ ꯑꯩꯅ ꯁꯤꯗ ꯄꯨꯔꯛꯄꯅꯦ
ꯑꯣ ꯐꯔꯦꯅꯦ ꯇꯨꯗꯦ
ꯏꯃꯥꯟꯅꯕꯤ ꯑꯅꯤꯅꯗꯤ ꯑꯗꯨꯗꯣ ꯉꯥꯎꯔ ꯆꯥꯅꯤꯡꯉ ꯃꯥꯜꯂꯦ ꯑꯃ ꯈꯔ ꯀꯟꯣ ꯏꯕ ꯅꯨꯄꯤꯗꯣ
ꯑꯗꯣ ꯑ ꯑ ꯆꯥꯗ꯭ꯔꯤꯀꯥꯟꯗ ꯏꯁꯤꯡꯗ ꯍꯥꯟꯅ ꯇꯤꯡꯉꯨꯀꯣ
ꯑꯣ
ꯎꯝ ꯌꯥꯔꯦ ꯅꯪꯒꯤ ꯍꯛꯆꯥꯡ ꯌꯥꯗꯕꯒꯤ ꯑꯩꯗꯣ ꯑꯣꯏꯅ ꯑꯗꯨꯝ ꯊꯣꯡꯉꯒ ꯆꯥꯅꯤꯡꯉꯦ ꯅꯠꯇ꯭ꯔꯗꯤ ꯏꯃꯥꯟꯅꯕꯤ ꯑꯃꯅ ꯅꯨꯡꯁꯤꯅ ꯄꯤꯔꯛꯄꯅꯦ ꯑꯩꯗꯣ ꯑꯗꯨꯃꯥꯏꯅ ꯇꯧꯋꯦ ꯍꯥꯏꯕꯒꯤ ꯑꯗꯨꯝ ꯁꯞ ꯑꯣꯏꯅ ꯆꯥꯔꯣ ꯍꯥꯏꯅ ꯄꯤꯕꯤꯕꯅꯦ ꯍꯥꯏꯅ ꯑꯗꯨꯝ ꯍꯥꯏ ꯆꯥꯔꯣ ꯌꯥꯔꯦ ꯅꯪꯁꯨ ꯑꯁꯤꯒꯨꯝꯕ ꯍꯥꯏꯕ ꯉꯝꯗ꯭ꯔꯗꯤ ꯍꯤꯡꯕꯒꯤ ꯃꯣꯍꯠ ꯂꯥꯏꯇ꯭ꯔꯤ ꯀꯣ
ꯃꯣꯏꯅꯁꯨ ꯆꯥꯅꯤꯡꯕꯗꫭ
ꯃꯣꯏꯅꯁꯨ ꯆꯥꯅꯤꯡꯉꯦ ꯑꯗꯣ ꯅꯪꯒꯤꯁꯨ ꯈꯟꯕ ꯌꯥꯗꯦꯅ ꯅꯪ ꯅꯨꯃꯤꯠ ꯑ ꯑꯗꯨꯝ ꯈꯨꯗꯤꯡꯃꯛ ꯃꯇꯝ ꯈꯨꯗꯤꯡꯃꯛꯇ ꯑꯗꯨꯝ ꯍꯥꯏꯔꯒ ꯂꯩ ꯂꯩꯕꯅ‌ꯦ ꯆꯥꯠꯁꯨ ꯅꯠꯇ‌ꯦꯅ ꯅꯪꯁꯨ ꯌꯥꯗꯕꯒꯤ ꯍꯥꯏꯔꯤꯅꯤꯅ ꯊꯥꯎꯗꯣ ꯌꯥꯝꯅ ꯆꯥꯕ ꯐꯠꯇꯕꯅꯤꯀꯣ ꯑꯩ ꯑꯩꯗꯒꯤ ꯊꯥꯎ ꯈꯪꯈ꯭ꯔꯦ
ꯎꯝ ꯑꯦ ꯒꯥ꯭ꯌꯟꯇ ꯍꯣꯏ ꯍꯥꯏꯗꯣꯏꯅꯤ ꯍꯧꯖꯤꯛꯇꯤ ꯀꯩꯗꯧꯔꯒ ꯂꯩꯕ꯭ꯔꯣ ꯑꯎ ꯍꯧꯖꯤꯛꯇꯤ ꯀꯩꯗꯧꯔꯒ ꯂꯩꯕ꯭ꯔꯣ
ꯍꯧꯖꯤꯛꯇꯤ ꯀꯔꯤꯁꯨ ꯇꯧꯗꯦ ꯍꯧꯖꯤꯛꯇꯤ ꯑꯗꯨꯝ ꯐꯝꯃꯒ ꯂꯩꯌꯦ
ꯑꯣ ꯍꯣꯁꯄꯤꯇꯥꯜ ꯆꯠꯄ ꯅꯨꯡꯉꯥꯏꯕ꯭ꯔꯣ
ꯑꯁ ꯅꯨꯡꯗꯤ ꯀꯥꯏꯌꯦꯗ ꯉꯈꯀꯣ ꯑꯗꯨꯝ ꯉꯥꯡꯉꯒ ꯂꯩꯥꯌꫭ ꯑꯩ ꯃꯤ ꯑꯃꯕꯨ ꯀꯔꯤꯅꯣ ꯑꯃ ꯍꯥꯏꯒꯦ ꯋꯥ ꯑ
ꯍꯣꯏ ꯍꯣꯏ ꯆꯥꯛ ꯆꯥꯔꯕ꯭ꯔꯣ ꯀꯔꯤ ꯍꯦꯟꯖꯪ ꯆꯥꯕ꯭ꯔꯣ ꯑꯣ ꯅꯨꯡꯉꯥꯏꯔꯒ ꯂꯩꯕ꯭ꫪꫭ ꯍꯥ
ꯀꯔꯤ ꯍꯥꯏꯕ꯭ꯔꯥ
ꯀꯔꯤ ꯑꯦꯟꯁꯥꯡ ꯆꯥꯕ꯭ꯔꯣ ꯑꯗꯨꯒꯨꯝꯕ꯭ꯔꯥ ꯍꯥꯡꯉꯒ ꯂꯩꯕꯅꯦꯗ ꯆꯨꯝꯅ
ꯑꯩꯈꯣꯏꯗꯣ ꯑꯗꯨꯝ ꯇꯧꯕꯗꯤ ꯅꯨꯡꯗꯤ ꯅꯨꯡꯉꯥꯏꯌꯦ ꯑꯩꯈꯣꯏꯕꯨ ꯑꯗꯨꯝ ꯐꯪꯕꯒꯤ ꯂꯣꯏꯅꯃꯛ ꯇꯀꯥꯄꯤꯕꯒꯤ ꯀꯣ
ꯍꫭꯏ
ꯑꯗꯣ ꯗꯣꯛꯇꯔꯅꯁꯨ ꯑꯩꯈꯣꯏꯕꯨ ꯑꯗꯨꯝ ꯍꯪ꯭ꯔꯀꯥꯟꯗ ꯑꯗꯨꯝ ꯇꯥꯛꯄꯤ ꯌ‌ꯦꯕ ꯑꯗꯨꯝ ꯇꯥꯛ ꯑꯩꯈꯣꯏꯅ ꯑꯗꯨꯝ ꯌꯦꯡꯉꯒ ꯂꯩꯕꯒꯤꯀꯣ ꯅꯨꯃꯤꯠ ꯑꯅꯤ ꯑꯅꯤ ꯑꯍꯨꯝ ꯈꯛꯇꯅꯦꯕ ꯑꯩ ꯆꯠꯄꯗꯣ ꯈꯪꯕ꯭ꯔꯥ ꯑꯗꯣ ꯑ ꯑꯩꯈꯣꯏ ꯁꯤꯅꯤꯌꯔ ꯁꯤꯡꯅ ꯇꯝꯕꯤꯕꯗꯤ ꯃꯣꯏꯅ ꯇꯝꯕꯤꯕꯗꯤ ꯊꯥ ꯑ ꯊꯥ ꯑꯅꯤꯒꯨꯝꯕ ꯇꯧꯔꯀꯥꯟꯗ ꯅꯣꯏꯗ ꯄ꯭ꯔꯥꯛꯇꯤꯀꯦꯜ ꯇꯧꯍꯟꯗꯣꯏꯅꯦ ꯅꯠꯇ꯭ꯔꯗꯤ ꯇꯧꯄ ꯇꯧ ꯇꯧꯕ ꯐꯪꯗꯦ ꯄ꯭ꫪꯥꯛꯇꯤꯀ‌ꯦꯜꯁ‌ꯦ ꯇꯧ ꯑꯩꯈꯣꯏꯗ ꯃꯣꯏꯁꯨ ꯀꯤꯕ ꯃꯥꯜꯂꯦ ꯈꯪꯗꯦ ꯑꯗꯨ ꯇꯧꯍꯜꯂꯦ ꯍꯥꯏꯌꯦꯕ ꯑꯗꯣ ꯑꯩꯗꯤ ꯅꯨꯃꯤꯠ ꯑꯅꯤ ꯑꯍꯨꯝ ꯈꯛꯇꯅꯦꯕ ꯆꯠ ꯈꯪꯕ꯭ꯔꯥ ꯑꯗꯨꯒ ꯉꯁꯤ ꯑꯩꯈꯣꯏꯗꯣ ꯑꯗꯨꯝ ꯍꯪꯗꯤ ꯍꯪꯉꯦ ꯍꯪꯗ꯭ꯔꯀꯥꯟꯁꯨ ꯑꯗꯨꯝ ꯍꯥꯏꯕꯤꯑꯕ ꯗꯣꯛꯇꯔꯁꯤꯡꯗꯣ ꯗꯣꯛꯇꯔ ꯑꯃ ꯂꯩꯌꯦꯕ ꯌꯥꯝ ꯐꯩꯌꯦꯕ ꯃꯥꯗꯣ ꯑꯗꯨꯒ ꯃꯥ ꯑꯩꯈꯣꯏ ꯑꯗꯨꯝ ꯂꯦꯞꯔꯒ ꯑꯩꯈꯣꯏ ꯌꯦꯡꯉꯒꯀꫭ ꯃꯥ ꯍꯪꯕꯁꯨ ꯍꯪꯉꯦ ꯑꯗꯣ ꯍꯪꯗ꯭ꯔꯀꯥꯟꯗꯁꯨ ꯃꯥꯁꯨ ꯇꯥꯛꯄꯤꯌꯦ ꯑꯗꯨꯒ ꯑꯩ ꯑꯗꯨꯝ ꯂꯦꯞꯄꯀꯥꯟꯗ ꯃꯥꯅ ꯀꯩꯅꯣ ꯑ ꯑꯗꯨꯝ ꯏꯀꯣ ꯇꯧꯕ ꯀꯥꯟꯗ ꯀꯩꯅꯣ ꯑꯇ꯭ꯔ ꯁꯟꯉꫭ ꯃꯥꯟꯅꯩꯅ ꯄꫪꫭꯛ ꯄꯥꯏꯕꯗꯣ ꯔꯣꯞꯇ ꯄꯥꯏꯔꯒ ꯃꯥ ꯇꯧꯕꯤ ꯇꯧꯕ ꯇꯧꯅꯦꯕ ꯑꯗꯨꯒ ꯃꯥꯁꯨ ꯕꯤꯖꯤ ꯕꯤꯖꯤ ꯌꯥꯝ ꯑꯣꯏꯑꯦ ꯑꯗꯨ ꯑꯣꯏꯔꯁꯨ ꯁꯤ ꯂꯥꯛꯑꯣ ꯑꯩ ꯄ꯭ꯔꯣꯞꯁꯦ ꯅꯪ ꯄꯥꯏꯌꯣ ꯑꯩꯒꯤ ꯈꯨꯠꯇ ꯀꯣ ꯁꯤ ꯂꯥꯛꯑꯣ ꯑꯩꯗꯤ ꯀꯩꯅꯣꯝꯃ ꯄꯥꯏꯁꯜꯂ ꯑ ꯄꯥꯏꯌꯣ ꯍꯥꯏꯅ ꯍꯥꯏꫪ‌ꯦꯔꯥꯅ ꯑꯩꯗꯤ ꯈꯟꯕꯅꯦꯕ ꯑꯩꯗꯤ ꯌꯥꯝ ꯉꯥꯛ ꯇꯣꯞ ꯄꯥꯏꯔꯒ ꯑꯁꯤ ꯑꯦꯡꯒꯜꯗ ꯄꯥꯏꯌꯣ ꯍꯥꯏꯅꯀꯣ ꯑꯣ ꯅ ꯍꯇꯤꯕꯋꯅꯤ ꯑꯩ ꯑꯩꯗꯣ ꯅꯨꯡꯉꯥꯏꯁꯨ ꯅꯨꯡꯉꯥꯏꯌꯦ ꯑꯗꯨ ꯌꯥꯝ ꯉꯛ ꯄꯨꯁꯨ ꯐꯥꯎꯋꯦ ꯑꯩ ꯂꯣꯏꯔꯦ ꯂꯣꯏꯔꯦ ꯅꯨꯡꯉꯥꯏꯌꯦ ꯅꯨꯡꯉꯥꯏꯌꯦ ꯍꯥꯏꯔꯦꯀꯣ
ꯑꯗꯨ ꯅ ꯅꯣꯏ ꯄꫪ‌ꯦꯛ ꯑ ꯑꯩꯕꯩꯕꯥ ꯍꯥꯏꯌ‌ꯦ ꯑꯜꯇ꯭ꯔꯥꯁꯥꯎꯟ ꯂꯥꯎꯕꯗꯣ ꯑ ꯑꯣ ꯅ ꯏꯗꯤ ꯐꯖꯅ ꯑꯩꯈꯣꯏꯗꯤ ꯑꯩꯈꯣꯏ ꯐꯤꯦ ꯅꯨꯄꯤꯒ ꯑꯣꯏꯅꯗꯤ ꯑꯜꯇ꯭ꯔ ꯁꯥꯎꯟ ꯇ꯭ꯔꯤꯠ ꯇꯧꯕ ꯇꯣꯉꯥꯂꯦꯕ
ꯍꯣꯏ
ꯅꯣꯏꯅ ꯇꯧꯒꯗꯕꯒ ꯑꯩꯈꯣꯏꯒ ꯇꯧꯒꯗꯕ ꯑꯩꯈꯣꯏ ꯃꯣꯏꯒꯤꯗꯤ ꯃꯦꯆꯤꯟ ꯑꯆꯧꯕꯗꯨꯅ ꯄꯥꯏꯌꯦꯅꯀꯣ ꯑ
ꯑꯣ ꯍꯪꯗꯦ
ꯆꯥꯎꯕꯟꯗꯤ ꯅꯠꯇꯦ ꯑꯗꯨ ꯑꯣꯏꯔꯁꯨ ꯑꯩꯈꯣꯏꯗꯤ ꯃꯦꯆꯤꯟ ꯃ ꯆꯥꯅꯦꯕ ꯑꯗꯨꯗꯒꯤ ꯃꯣꯏꯒꯤ ꯃꯁꯜꯒꯨꯝꯕ ꯄꯦꯟꯒꯨꯝꯕ ꯂꯩꯕ ꯃꯇꯝꯅꯤ ꯑꯩꯈꯣꯏꯗꯤ ꯁꯤꯖꯤꯟꯅꯅꯤꯡꯉꯥꯏ ꯈꯥꯛꯇꯅꯦꯕ ꯃꯣꯏ ꯑꯗꯨꯗꯤ ꯑꯜꯇ꯭ꯔꯥꯁꯥꯎꯟ ꯌꯥꯎꯕ ꯃꯇꯝ ꯀꯩꯅꯣ ꯇꯧꯋꯤꯅ ꯑꯉꯥꯡꯒꯨꯝꯕ ꯌꯦꯡꯉꯨꯔꯒꯣꯛ ꯑꯉꯥꯡꯗꯣ ꯐꯖꯅ ꯂꯩꯌꯦ ꯑꯗꯨꯒꯨꯝꯕ ꯔꯤꯖꯜ ꯂꯣꯏꯅꯃꯛ ꯈꯪꯉꯤꯅ ꯃꯤ ꯑꯇꯣꯞꯄꯒꯤ ꯑꯜꯇ꯭ꯔ ꯁꯥꯎꯟ ꯂꯧꯕ ꯁ꯭ꯇꯥꯥꯏꯜꯗꯨꯗꯤ
ꯑ ꯃꯤ ꯑꯇ꯭ꯔ ꯁꯥꯎꯟꯁꯦ ꯑꯅꯤ ꯑꯆꯧꯕꯗꯣ ꯀꯛ ꯌꯦꯡꯕꯗꯣ ꯀꯛ ꯌꯦꯡꯕꯒꯤꯗꯤ ꯌꯥꯝ ꯆꯥꯎꯋꯦꯕ ꯑꯩꯈꯣꯏ ꯏꯀꯣ ꯂꯧꯕꯒꯤ ꯗꯤꯄꯤꯛ ꯑꯦ
ꯑꯣ ꯑꯗꯨꯗꯤ ꯅꯣ ꯏꯀꯣ ꯍꯥꯏꯕ
ꯀꯣꯍꯅꯦ
ꯑꯣ ꯑꯗꯨ ꯑꯗꯨ ꯄꯤꯛꯄꯗꯣ ꯑꯣꯏꯗ꯭ꯔꯣ ꯈꯪꯗꯦ ꯑꯗꯨꯗꯤ ꯑꯥ
ꯏꯀꯣ ꯍꯥꯏꯕꯁꯦ ꯗꯥꯏꯒꯅꯣꯁ ꯈꯛꯇꯅꯦ ꯃꯥꯗꯤ ꯏꯀꯣꯗ ꯇ꯭ꯔꯤꯠꯃꯦꯟ ꯀꯔꯝ ꯍꯥꯏꯅ ꯇꯧꯗꯣꯏꯕ ꯃꯥꯗꯤ ꯗꯥꯏꯒꯅꯣꯁ ꯍꯥꯟꯅ ꯇꯧꯗꯣꯏꯅꯦ ꯌꯦꯡꯗꯣꯏꯅꯦ ꯄꯥꯕꯤꯌꯨꯁꯤꯡꯗꯣ ꯆꯦꯝꯕꯔꯁꯤꯡꯗꯣ ꯀꯔꯝꯍꯥꯏꯅ ꯇꯧꯕ꯭ꯔꯥ ꯍꯥꯏꯕꯗꯣ ꯅꯟ ꯏꯟꯚꯦꯟꯁꯤꯞ ꯁꯔꯖꯤꯀꯜ ꯇꯧꯗ꯭ꯔꯒ ꯀꯣ ꯑꯗꯨꯝ ꯆꯨꯝꯅ ꯁꯨꯝ ꯃꯄꯥꯟꯗꯒꯤ ꯑꯗꯨꯝ ꯑ ꯇꯧꯔꯒ ꯌꯦꯡꯕ ꯌꯥꯕꯅꯦꯃꯥꯕꯨ ꯗꯥꯏꯒꯅꯣꯁꯦꯞꯅꯦ ꯗꯥꯏꯅꯣꯁ ꯗꯥꯏꯅꯣꯁꯤꯡ ꯄ꯭ꯔꯣꯁꯤꯗꯤꯔ ꯍꯥꯏꯕ ꯇꯥꯔꯦ ꯑꯗꯨꯅꯦ ꯑꯗꯨꯒ ꯂꯧꯕ ꯍꯩꯇꯦꯕ ꯑꯩꯈꯣꯏꯗꯣ ꯂꯧꯕ ꯍꯩꯗꯕ ꯑꯩꯈꯣꯏ ꯑꯍꯨꯝꯃꯛ ꯄ꯭ꯔꯦꯛꯇꯤꯁ ꯇꯧꯔꯒ ꯂꯩ ꯍꯥꯏꯌꯣ ꯍꯥꯏꯅ ꯃꯥꯗꯣ ꯑꯗꯨꯝ ꯑꯗꯨꯒ ꯃꯥ ꯔꯨꯝꯗ ꯐꯠ ꯆꯪꯈ꯭ꯔꯦꯕ ꯑꯗꯨꯒ ꯃꯥ ꯇꯥꯛꯄꯤꯔꯒ ꯍꯣꯏ ꯑꯗꯨꯝ ꯑꯦꯡꯒꯜꯗꯨꯒ ꯂꯧꯔꯒ ꯍꯧꯔꯦ ꯑꯗꯣ ꯃꯥ ꯇꯥꯎꯕ ꯀꯥꯟꯗ ꯤ ꯌꯥꯝꯅ ꯎꯔꯒ ꯌꯥꯝꯅ ꯂꯥꯏꯅ ꯇꯧꯕꯒꯨꯝ ꯇꯧꯋꯦ ꯑꯩꯈꯣꯏ ꯇꯧꯕ ꯀꯥꯟ ꯇꯥꯛꯂꯤ ꯁꯦꯡꯅꯁꯨ ꯎꯗꯦ ꯀꯔꯤꯁꯨ ꯎꯕ ꯐꯪꯗꯕ ꯋꯥꯅꯤꯗ ꯍꯣꯏꯗꯣ ꯑꯗꯨꯃꯥꯏꯅ ꯇꯧꯕ ꯃꯥꯜꯂꯦ ꯑꯗꯨꯃꯥꯏꯅ ꯇꯧꯕ ꯃꯥꯜꯂꯦ ꯁꯦꯡꯉꯣ ꯎꯔꯁꯨ ꯁꯦꯡꯅ ꯎꯔꯦꯅ ꯑꯩꯈꯣꯏꯗ ꯒ꯭ꯌꯥꯟ ꯇꯥꯗ꯭ꯔꯒ ꯂꯩ ꯑꯩ ꯃꯣꯏꯅꯤꯕꯨꯁꯨ ꯇꯧꯍꯜꯂꯦ ꯑꯗꯣ ꯑꯩꯈꯣꯏꯗꯣ ꯌꯥꯝꯅ ꯁꯦꯡꯅ ꯊꯣꯛꯇ꯭ꯔꯦꯕ ꯋꯥꯏ ꯂꯥꯏꯗꯕ ꯃꯥꯟꯕꯒꯦ ꯑꯗꯨꯝ ꯇꯧꯗꯣ ꯇꯧꯔꯒ ꯃꯥꯗꯣ ꯍꯜꯂꯛꯑꯦꯕ ꯍꯜꯂꯛꯑꯒ ꯑꯩꯈꯣꯏꯗ ꯍꯥꯏꯔꯛꯑꯦ ꯁꯥꯔ ꯑꯩꯈꯣꯏꯁꯤ ꯊꯣꯛꯗꯤꯤ ꯊꯣꯛꯑꯦ ꯑꯗꯨ ꯄ꯭ꯂꯦꯌꯔꯗꯤ ꯑꯣꯏꯗꯦ ꯍꯥꯏꯔ ꯅꯣꯏ ꯣꯄꯣꯠꯅ ꯅꯣꯏ ꯋꯥꯟꯗꯔꯃꯦꯟꯁꯨ ꯅꯠꯇꯦ ꯅꯣꯏ ꯏꯁꯄꯥꯏꯗꯔ ꯃꯦꯟꯔꯥ ꯅꯠꯇꯦꯅ ꯑꯗꯣ ꯀꯔꯝ ꯍꯥꯏꯅ ꯅꯣꯏ ꯍꯧꯖꯤꯛ ꯍꯦꯛ ꯇꯧꯔꯒ ꯂꯦꯠ ꯊꯣꯛꯇꯣꯏꯕ ꯍꯟꯗ꯭ꯔꯦꯠ ꯇꯥꯏꯝꯁ ꯄ꯭ꯔꯥꯛꯛꯇꯤꯁ ꯇꯧꯔꯒ ꯊꯣꯛꯇꯣꯏꯅꯦ ꯀꯔꯤꯅꯣꯅ ꯍꯥꯏꯌꯦꯕ ꯑꯁ
ꯑ
ꯎꯝ ꯑꯗꯨꯝ ꯇꯝꯕꯤꯕꯗꯣ ꯅꯨꯡꯉꯥꯏꯕꯅꯣ ꯀꯣꯏꯁꯦ ꯑꯦꯝ ꯍ ꯆꯠꯄꯁꯦ ꯑꯩꯈꯣꯏ ꯍꯛꯆꯥꯡ ꯅꯨꯡꯉꯥꯏꯗꯕꯒꯤꯁꯨ ꯑꯣꯏ ꯎꯝ ꯆꯠꯄꯗꯣ ꯑꯩꯁꯨ ꯅꯨꯡꯉꯥꯏꯇꯦꯕ ꯑꯗꯨꯝ ꯆꯠꯄꯗꯣ ꯆꯠꯅꯤꯡꯗ꯭ꯔꯦꯕ ꯑꯣꯏꯔꯁꯨ ꯅꯝ ꯄꯨꯗ ꯌꯥꯗ꯭ꯔꯦ ꯍꯥꯏꯅ ꯑꯗꯨꯝ ꯆꯠꯂꯒꯗꯤ ꯆꯠꯄꯅꯦ ꯑꯗꯣ ꯃꯤꯁꯤꯡꯗꯣ ꯑꯗꯨꯝ ꯇꯝꯕꯤꯕꯒꯨꯝꯕ ꯑꯗꯨ ꯇꯧꯕꯒꯤ ꯅꯨꯡꯗꯤ ꯅꯨꯡꯉꯥꯏꯌꯦ
ꯑꯥ ꯐꯖ ꯐꯖꯅ ꯄꯥꯎꯔꯣ ꯍꯧꯖꯤꯛ ꯃꯇꯝ ꯊꯥꯕ ꯀꯥꯟꯁꯤ
ꯍꯣꯏ ꯋꯥ ꯑꯃꯗꯤ ꯂꯩꯌꯦ ꯑꯗꯣ ꯑꯩꯗꯣ ꯂꯤꯁꯨ ꯍꯩꯅꯤꯡꯗꯦ ꯑꯗꯣ ꯈꯠꯁꯨ ꯍꯥꯞꯅꯤꯡꯗꯦ ꯇꯥꯅꯤ ꯇ ꯋꯥ ꯑꯃꯗꯤ ꯂꯩꯌꯦꯦ ꯑꯗꯣ ꯀꯣꯟꯅ ꯍꯥꯏꯕꯤꯔꯒꯦ ꯀꯣꯟꯅ ꯍꯥꯏꯕꯤꯔꯒꯦ ꯀꯕꯁꯨꯂꯦ ꯇꯟ꯭ꯔꯕꯁꯨꯨ ꯌꯥꯗ ꯌꯥꯗꯕ ꯇꯜꯂꯁꯨ ꯌꯥꯗꯕ ꯑꯃ ꯂꯩꯌꯦꯕ
ꯍꯣꯏ ꯅꯪꯒꯤ ꯅꯃꯥꯟꯅꯕꯤꯁꯤꯡꯗꯤ ꯉꯁꯤ ꯇꯨꯃꯤꯟꯅ ꯂꯩꯌꯦꯦ ꯇꯕ꯭ꯔꯣ
ꯃꯣꯏ ꯃꯣꯏ ꯔꯣꯝ ꯃꯣꯏ ꯃꯔꯤ ꯔꯨꯝ ꯑꯃꯗ ꯂꯩꯌꯦ ꯈꯪꯗꯦ ꯃꯤ ꯑꯃꯗꯤ ꯥꯟ ꯑꯁꯤꯗ ꯂꯩꯕꯅꯦ ꯃꯥ ꯕꯤꯇ꯭ꯔꯤ ꯌꯥꯎꯗꯦ ꯑꯍꯥꯟꯅ ꯑꯗꯨꯗ ꯆꯠꯈꯤꯕ ꯃꯥꯜꯂꯤꯦ ꯀꯌꯥꯟ ꯇꯥꯔꯦ ꯑꯩꯁ
ꯑꯣ ꯑꯥ ꯄꯤꯗꯨꯗꯤ ꯀꯔꯤ ꯇꯧꯔꯒ ꯂꯩꯕ꯭ꯔꯥ ꯉꯁꯥꯏ ꯑꯩꯗ ꯇꯧꯁꯦ ꯇꯧꯁꯦ ꯍꯥꯏꯔꯒ ꯑꯃꯨꯛꯀ ꯇꯧꯔꯛꯇꯣꯏꯅꯦ ꯃꯥ ꯄꯥꯁꯁꯣ
ꯑꯦ ꯃꯥꯒ ꯀꯔꯤꯅꯣ ꯑꯩꯒ ꯅꯨꯄꯤ ꯑꯃꯗꯨꯒ ꯀꯣ ꯑꯗꯨꯝ ꯇꯧꯔꯒ ꯂꯩꯕꯤꯒ ꯅꯤꯗ ꯍꯣꯏ ꯑꯅꯤꯗꯣ ꯈꯔꯗꯤ ꯈꯪꯗꯦ ꯃꯔꯤ ꯃꯉꯥꯗꯤ ꯇꯧꯕ ꯃꯥꯜꯂꯦ
ꯑꯣ ꯀꯔꯝꯕ ꯅꯨꯄꯤꯗꯣ ꯑꯍꯥꯕ ꯂꯥꯛꯏꯕ ꯅꯨꯄꯤꯗꯨꯔ
ꯍꯥ ꯁꯤꯗ ꯁꯤꯗ ꯑꯅꯤ ꯂꯩꯌꯦꯦꯅ ꯁꯤ ꯑꯁꯤꯗ ꯂꯩꯕ ꯑꯅꯤ ꯇꯧꯋꯦꯅ ꯃꯣꯏ ꯑꯅꯤ ꯇꯧꯔꯨꯅꯦꯗ ꯁꯤꯅ ꯑꯅꯤ ꯀꯧꯋꯦ ꯑꯩꯒꯤ ꯈꯨꯟꯒ ꯃꯥꯟꯅꯕꯗꯣ
ꯑꯣ ꯃꯥꯁꯨ ꯇꯕ꯭ꯔꯥ
ꯍꯣꯏ ꯍꯣꯏ ꯑꯩꯅ ꯇꯧ ꯍꯥꯏꯕ
ꯑꯣ ꯑꯩꯗꯤꯁꯨ ꯐꯒ ꯐꯉꯦ
ꯑꯣ ꯑꯗꯨꯃꯥꯏꯅ ꯑꯣꯏꯔꯝꯅꯦ ꯑꯗꯣ ꯍꯌꯦꯡꯗꯤ ꯂꯥꯛꯇꯦ ꯂꯥꯛꯀꯅꯤꯀꯣ
ꯍꯣꯏ ꯍꯌꯦꯡ ꯃꯥꯒꯤ ꯅꯨꯃꯤꯠꯇꯤ ꯅꯪꯁꯨ ꯑꯃꯥ ꯑꯄꯥ ꯍꯥꯏꯗꯤ ꯐꯥꯗꯤ ꯐꯥꯗꯣꯏꯅꯦꯗꯣ
ꯑꯁ ꯀꯗ꯭ꯔꯦ ꯑꯃꯗꯣ ꯑꯩꯗꯤ ꯄꯥꯏꯗꯤ ꯄꯥꯏꯔꯔꯕꯅꯦꯕ ꯅꯨꯄꯤ ꯑꯃꯒꯤꯗꯣ ꯑꯃꯗꯣ ꯃꯌꯥꯡ ꯅꯨꯄꯥꯒꯤꯗꯣ ꯑꯩꯅ ꯑꯩꯅ ꯂꯧꯔꯒ ꯑꯩꯗꯣ ꯄꯥꯏꯕꯅꯦꯕ
ꯑ
ꯃꯔꯦ ꯃꯥ ꯏꯗꯥꯎꯂ ꯏꯗꯤ ꯄ ꯃꯥꯂꯦ
ꯑꯗꯨꯒ ꯅꯪꯅ ꯑ ꯍꯧꯖꯤꯛꯀꯨꯝꯕ ꯇꯧꯔꯁꯨ ꯀꯔꯤ ꯁ ꯌꯥꯗꯕ꯭ꯔꯥ
ꯒ꯭ꯟ ꯇꯥꯗ꯭ꯔꯦ ꯑꯩꯗꯣ ꯂꯣꯛ ꯏꯟꯁꯨ ꯇꯧꯅꯤꯡꯉ ꯑꯣ ꯇꯤ ꯄꯤꯁꯨ ꯅꯤꯡꯗꯕꯒꯤ ꯅꯤꯗ꯭ꯔꯦ ꯑꯗꯨ ꯇꯣꯛꯈ꯭ꯔꯦ ꯑꯩꯗꯣ ꯇ ꯇꯟꯗꯅ
ꯎ
ꯑꯣꯏꯣꯏꯔꯁꯅꯨ ꯄꯥꯏ ꯂꯩꯇ꯭ꯔꯦ
ꯍꯣꯏ ꯑꯩꯈꯣꯏꯒꯤ ꯑꯗꯨꯝ ꯅꯪꯅ ꯇꯧꯔꯨꯁꯦ ꯑꯗꯨ ꯑꯣꯏꯔꯗꯤꯦ
ꯑ
ꯑꯩꯈꯣꯏꯒꯤ ꯇꯧꯕꯅꯤꯅ ꯑꯩꯈꯣꯏꯒꯤꯁꯨ ꯅꯪꯒꯤꯁꯨ ꯀꯥꯟꯅꯕ ꯐꯪꯉꯁꯤ ꯐꯥꯎꯕ ꯐꯪꯗ꯭ꯔꯦꯁꯨ ꯈꯔꯥꯎ ꯈꯔꯥꯎꯕꯗꯤ ꯆꯥꯡꯒꯗꯤ ꯐꯥꯏꯌꯦ ꯅ
ꯍꯣꯏ ꯍꯣꯏ ꯀꯥꯏꯗ꯭ꯔꯦꯗ ꯑꯩ ꯌꯥꯝꯅ ꯄꯥꯝꯃꯒ ꯗꯤ ꯑꯣꯏꯗ꯭ꯔꯦꯗ ꯑꯗꯨꯝ ꯐꯪꯉꯗꯤ ꯀꯥꯏꯗꯦꯗ
ꯄꯥꯡ ꯈꯤ ꯄꯥꯡ ꯑꯣꯏꯔꯁꯨꯀꯣ
ꯍꯣꯏ ꯀꯥꯏꯗꯦ ꯌꯥꯝꯅ ꯀꯥꯏꯕ ꯂꯩꯇꯦ ꯑꯩ
ꯑꯃ ꯑꯥꯗ ꯑꯅꯤ ꯂꯥꯛꯏꯕ ꯅꯨꯄꯤ ꯑꯅꯤ ꯃꯆꯥ ꯃꯆꯥꯗꯨꯁꯨ ꯕꯤꯖꯤ ꯑꯣꯏꯕꯅ ꯌꯥꯗ꯭ꯔꯦ ꯑꯃꯗꯨꯁꯨ ꯄꯥꯏꯕ ꯃꯤ ꯑꯇꯣꯞꯄ ꯑꯦꯀꯥꯎꯟ ꯨꯒꯨꯝꯕ ꯄꯥꯏꯔꯁꯨ ꯃꯥꯗꯤ ꯑꯣꯏꯗꯣꯏ ꯃꯥꯟꯗ꯭ꯔꯦ ꯃꯤ ꯂꯩꯗꯣꯏ ꯃꯥꯟꯗ꯭ꯔꯦ ꯍꯥꯏꯌꯦ ꯑꯗꯨꯅ ꯃꯥꯗꯨ ꯄꯨꯈ꯭ꯔꯤ ꯍꯩꯌꯦ
ꯑꯣ ꯗꯧ ꯃꯆꯥꯗꯨꯔꯣ
ꯑ ꯄꯤꯛꯄ ꯑꯃꯥꯗꯣ ꯃꯁꯥꯝ ꯁꯥꯡꯕꯗꯣ ꯈꯔ
ꯃꯁꯥꯝ ꯁꯥꯡꯕꯗꯣ ꯑꯍ ꯃꯥꯅꯗꯤ ꯀꯩꯅꯣ ꯃꯥꯗꯤ ꯐꯖꯅ ꯇꯧꯋꯦ ꯍꯥꯏꯗꯥꯏ
ꯃꯥ ꯇꯣꯛꯈ꯭ꯔꯦ ꯑ ꯃꯥꯗꯣ ꯑꯝꯑ ꯁꯦꯝꯁꯨ ꯁꯦꯝꯅꯤꯡꯗ꯭ꯔꯦꯅ ꯍꯥꯏꯌꯦꯕ ꯑꯩꯉꯣꯟꯗꯗꯤ ꯈꯪꯗꯦ ꯅꯣꯏꯗꯗꯤ ꯀꯔꯤ ꯍꯥꯏꯕ꯭ꯔꯥ
ꯑꯅꯥꯎꯕ ꯁꯦꯝꯅꯤꯡꯗ꯭ꯔꯦ ꯍꯥꯏꯔꯤꯔꯣ ꯅꯧꯅ ꯍꯥꯏꯕꯁꯦ ꯑꯣ ꯑꯅꯧꯕ ꯁꯦꯝꯅꯤꯡꯗ꯭ꯔꯦ ꯍꯥꯏꯕ꯭ꯔꯥ
ꯑ ꯃꯤꯉꯣꯟꯗꯁꯨ ꯇꯧꯅꯤꯡꯉꯥꯏ ꯂꯩꯇ꯭ꯔꯦꯅ ꯍꯥꯏꯌꯦꯕ
ꯈꯪꯗꯦ ꯑꯩꯗꯤ ꯑꯁꯤꯒꯨꯝꯕꯗꯤ ꯍꯪꯗꯦ ꯑꯩꯗꯣ ꯑꯗꯨꯝ ꯃꯥꯁꯨ ꯐꯖꯅ ꯅꯒꯤ ꯑꯩꯁꯨ ꯍꯨꯝꯗꯕꯒꯨꯝꯕ ꯍꯌꯦꯡ ꯍꯥꯡꯕ ꯀꯥꯟꯗ ꯀ꯭ꯔꯤꯅꯣ ꯍꯥꯏꯗꯕꯒꯨꯝꯕꯗꯤ ꯑꯩꯁꯨ ꯑꯗꯨꯝ ꯋꯥ ꯑꯗꯣ ꯍꯥꯡꯅꯔꯒ ꯀꯔꯤꯅꯣ ꯇꯥꯏ ꯇꯧꯔꯒ ꯑꯩ ꯑꯗꯨꯃꯥꯏꯅ ꯍꯥꯏꯗꯦꯕ ꯅꯪ ꯋꯥ ꯍꯥꯡꯉꯨꯔꯁꯨ ꯑꯩꯁꯨ ꯑꯣꯀꯦ ꯑꯣꯀꯦ ꯈꯛꯇ ꯍꯥꯏꯌꯦꯅ ꯑꯩꯗꯣ ꯇꯦꯛꯁꯇꯗꯤ ꯑꯩꯁꯨ ꯋꯥ ꯂꯩ ꯂꯩꯇꯕꯅꯦꯕ ꯑꯩꯗꯤ ꯐꯣꯟꯗ ꯈꯛꯇ ꯈꯔ ꯉꯥꯡꯕ ꯋꯥꯅꯦ ꯑꯩꯗꯤ ꯇꯦꯛꯁ ꯋꯥꯗꯣ ꯌꯥꯝꯅ ꯉꯥꯡꯅꯤꯡꯗꯦ ꯑꯩ ꯉꯑ ꯐꯖꯅ ꯌꯥꯝ